ꯍꯥꯎ
ꯀꯩꯗꯧꯔꯤꯕꯣ ꯍꯜꯣ ꯍ ꯍꯜꯂꯣ
ꯇꯥꯕ꯭ꯔꯣ
ꯍꯣꯏ ꯇꯥꯏ
ꯀꯩꯗꯧꯔꯤꯅꯣ ꯅꯪ
ꯁꯨꯝ ꯐꯝꯅꯒ ꯂꯩꯌꯦ ꯆꯥꯛ ꯆꯥꯔꯕꯣ ꯍꯣꯏ
ꯆꯠꯄ ꯅꯨꯡꯉꯥꯏꯕ꯭ꯔꯣ
ꯑ
ꯅꯉꯗꯂ
ꯅꯨꯄꯤ ꯃꯆꯥ ꯐꯖꯕ ꯌꯥꯝ ꯎꯕ꯭ꯔꯣ
ꯍꯣꯏ ꯌꯥꯝ ꯎꯑꯦ ꯆ ꯆꯣꯅ
ꯆꯥꯛ ꯊꯣꯡꯂꯤꯌꯦꯦ ꯏꯅꯥꯎꯅꯨꯄꯥꯗꯨ ꯊꯣꯡꯉꯅ ꯍꯥꯏꯔꯒ ꯀꯗꯥꯏ ꯆꯠꯈ꯭ꯔꯕꯅꯣ ꯈꯪꯗꯦ
ꯑꯣ ꯑꯣꯀꯦꯅꯦ ꯀꯩ ꯇꯧꯔꯤꯕꯣ
ꯃꯩꯇꯩꯂꯣꯟ ꯈꯛꯇꯪ ꯉꯥꯡꯉꯣ ꯆꯥꯛ ꯆꯥꯛ ꯌꯦꯡꯉꯤꯌꯦ
ꯑꯣ
ꯍ
ꯍꯜꯂꯣ
ꯅꯃ ꯌꯥꯗꯕ꯭ꯔꯣ
ꯌꯥꯗ ꯑꯗꯨ ꯅꯪ ꯅꯪ ꯅꯉꯣ ꯏꯗꯤꯦ ꯉꯒ ꯏꯗꯤ
ꯀꯩꯗꯤ ꯍꯩꯇꯕ
ꯈꯪꯗꯦ
ꯉꯥꯡꯕ ꯍꯩꯇ꯭ꯔꯗꯤ ꯅꯪ
ꯍꯥꯎ
ꯁꯦꯟ ꯇꯥꯟꯕ ꯌꯥꯔꯔꯣꯏ ꯅꯪꯁꯨ ꯉꯥꯡꯒꯗꯕꯅꯦ
ꯇ꯭ꯔꯦꯟꯗ ꯂꯩꯕ ꯅꯨꯡꯉꯥꯏꯕꯣ ꯑꯁꯗꯥꯒꯦ ꯁꯤꯒꯦ ꯇꯧꯔꯦꯍꯦ ꯁ ꯃꯊ ꯅꯠꯇ
ꯍꯦ ꯂꯩꯔꯤꯁꯤꯗꯤ
ꯍꯥꯥ
ꯐꯦꯟ ꯂꯩꯔꯤꯁꯤ ꯌꯦ
ꯐꯤ ꯂꯩꯔꯤꯁꯨ ꯅꯨꯡꯉꯥꯏꯇꯅ
ꯅ ꯌꯨꯝ ꯆꯠꯅꯤꯡꯈ꯭ꯔꯕꯣ
ꯍꯣꯏ ꯑꯗꯨꯝ ꯍꯥꯏꯕ ꯇꯥꯔꯦ ꯀꯅꯥꯥꯛ ꯀꯅꯥꯥ ꯂꯩꯔꯣꯅꯥ
ꯏꯇꯑꯗ ꯂꯩꯌꯦꯦ
ꯑꯣ ꯍꯣ
ꯍꯌꯦꯡꯁꯨ ꯀꯣꯂꯦꯖ ꯆꯠꯀꯦꯔꯥ
ꯍꯁ ꯆꯠꯗꯗ
ꯅꯣꯏ ꯈꯨꯟꯗꯤ ꯂꯧ ꯂꯣꯏꯔꯕꯣ
ꯍꯣꯏ ꯂꯣꯏꯔꯦ ꯑ
ꯀꯔꯤ ꯍꯥꯏꯕ
ꯅꯔꯤꯕ
ꯂꯧ ꯁꯨꯕ ꯋꯥꯕ꯭ꯔꯣ
ꯑꯁꯋꯥꯗꯗꯤ
ꯅ ꯉ ꯆꯤꯅ ꯅꯧꯀꯦꯅꯣ
ꯈꯪꯅ
ꯅꯊꯟꯇꯔꯣ
ꯑꯩꯁꯨ ꯈꯪꯉꯤꯅꯦ ꯉꯪꯈꯣ ꯏ ꯄꯥꯡꯣꯟꯗ ꯈꯪꯒꯦꯏ
ꯅꯄꯥ ꯀꯣꯜ ꯅꯄꯥꯕꯨ ꯀꯣꯜ ꯇꯧꯕ ꯌꯥꯗꯦ ꯍꯧꯖꯤꯛ
ꯑꯗꯨꯝ ꯍꯪꯒ ꯑꯃꯨꯛ ꯍꯥꯏꯒꯦ
ꯍꯣꯔꯦꯟꯗꯤ ꯀꯥꯟꯅꯗ꯭ꯔꯦ
ꯍꯣꯔꯦꯟꯗꯤ ꯋꯥꯔꯤ ꯁꯥꯕ ꯂꯣꯏꯔꯅꯤ ꯑꯩꯁꯨ ꯊꯕꯛꯛꯇꯌꯦ ꯑꯗ ꯆꯥꯛ ꯆꯥꯛ ꯆꯥꯛ ꯌꯦꯟꯁꯥꯡ ꯊꯣꯡꯉꯅꯤ ꯐꯤ ꯁꯨꯔ ꯅꯤ ꯑꯗꯨꯒ ꯇꯨꯝꯔꯅꯤ ꯅꯠꯇꯦ ꯂꯥꯏꯔꯤꯛ ꯄꯥꯔꯅꯤ
ꯑꯣ
ꯑꯗꯨꯒ ꯇꯨꯝꯈ꯭ꯔꯅꯤ
ꯗꯣ ꯏ ꯑꯗꯨꯅꯨꯡ ꯀꯥꯏꯒꯗ ꯅꯪꯗꯦ
ꯅꯨꯡꯉꯥꯏꯔꯕꯅꯦ ꯑꯩꯗꯤ
ꯑꯣ
ꯑꯩꯈꯣꯏ ꯌꯨꯝꯗ ꯑꯩ ꯑꯉꯥꯡ ꯑꯃ ꯁꯦꯟꯅꯩꯌꯦ ꯅꯥꯀꯣꯟ ꯅꯥꯀꯣꯟ ꯀꯟꯕꯗꯨ
ꯑꯃꯦ
ꯅꯨꯄꯤ ꯐꯖꯕ ꯎꯕ ꯌꯥꯗꯦ ꯃꯥꯗꯨꯀꯣ ꯅꯨꯄꯤ ꯆꯣꯞꯄꯗꯨ ꯑꯗꯨꯒꯤ ꯑꯩꯅ ꯁꯦꯟꯅꯔꯒ ꯅꯔꯤꯛꯁꯨ ꯍꯣꯔꯦꯟ ꯅꯝꯐꯨꯗ ꯄꯥꯍꯟꯒꯅꯤ ꯅꯪ ꯅꯪꯒꯤ ꯋꯥꯔꯤꯁꯦ ꯑꯣ ꯑꯣ ꯉꯥꯛꯇ
ꯅ ꯍꯧꯖꯤꯛ ꯀꯅꯥ ꯀꯅꯥ ꯂꯩꯅꯣ
ꯑꯩꯔꯣ
ꯎꯝ
ꯍꯨꯏꯒ ꯐꯝꯃꯤꯅꯩꯍꯦ ꯍꯧꯖꯤꯗꯤ ꯐꯤꯀ ꯑꯣꯗꯣ
ꯀꯗꯥꯏꯗꯤ ꯍꯨꯏꯒꯗꯉꯣ
ꯑꯗꯨ ꯑ ꯏꯃꯥꯟꯅꯕꯒꯤꯅꯤꯗ
ꯑꯩ ꯂꯩꯌꯦ ꯑꯗꯨꯝ ꯈꯪꯕꯅꯤꯀꯣ ꯀꯣꯏꯔꯄꯅꯤꯅꯥꯛ ꯀꯒꯦ ꯍꯧꯗꯧꯅ
ꯑꯣ ꯑꯣ ꯅꯪꯒ ꯇꯤꯟꯅꯜꯗꯨ ꯌꯥꯝ ꯄꯥꯛꯑꯦ
ꯍꯣꯏ ꯌꯥ ꯌꯥꯎꯅꯦ ꯄꯁꯨꯣ
ꯆꯠꯂꯝꯥꯝꯗ꯭ꯔꯤꯕꯣ
ꯑꯁ ꯝꯕꯅ ꯊꯤꯔꯦꯗ
ꯑ ꯉꯁꯥꯏ ꯀꯩꯒꯤ ꯆꯥꯗꯕ
ꯑꯗꯨ ꯑꯩꯈꯣꯏꯒꯤꯗꯣ ꯂꯩꯁꯥꯕꯤ ꯃꯁꯥꯕꯤ ꯑꯃ ꯂꯩꯒ ꯏ ꯏ ꯏꯆꯦ ꯍꯥꯏꯒ꯭ꯔ ꯈꯪꯗꯦ ꯑꯗꯣ ꯃꯥꯅ ꯂꯣꯏ ꯆꯥꯊꯣꯛꯈ꯭ꯔꯕꯀꯣ
ꯏꯟꯆꯦ ꯑꯗꯨꯝ ꯊꯤꯕꯣꯡ ꯂꯥꯎꯕ ꯃꯥꯜꯂꯤꯉ ꯑꯗꯨꯗꯤ
ꯍꯣꯏ ꯑꯁ ꯍꯥꯏꯕ ꯍꯥꯏꯕ ꯉꯝꯗꯅꯦꯍꯦ ꯆꯥꯈ꯭ꯔꯩꯗꯤꯀꯣ ꯑ ꯑꯥ ꯍꯥꯏꯌꯣ ꯈꯪꯗꯣꯏꯅꯦ ꯀꯩꯅꯣꯅꯦ ꯇꯧꯕꯗꯣ
ꯍꯣꯏ
ꯗ ꯀꯅ ꯇꯥꯔꯅꯦ
ꯅꯪꯒ ꯋꯥꯔꯤ ꯁꯥꯟꯅꯕꯗꯤ ꯊꯤ ꯐꯥꯏꯅꯤꯡꯉꯦ
ꯑꯣ ꯑꯗꯨꯣ ꯐꯥꯏꯔꯅ
ꯍꯥꯏꯕ ꯌꯥꯗꯦ ꯍꯧꯖꯤꯛ
ꯀꯩꯒꯤ
ꯈꯪꯗꯦ ꯑꯩꯗ ꯉꯁꯥꯏ ꯍꯩ ꯆꯥꯃꯟꯒꯦ ꯑꯩ ꯄꯨꯛ ꯌꯥꯗ꯭ꯔꯦ
ꯑꯣꯝ ꯑꯗꯨꯝ ꯃꯤ ꯊꯥꯔꯈ꯭ꯔꯣ
ꯀꯔꯤ ꯀꯔꯤ ꯀꯧꯅꯤꯡꯉꯥꯏ
ꯑꯗ ꯅꯪ ꯊꯤ ꯐꯥꯏꯅꯤꯡꯉꯦ ꯍꯥꯏꯗꯣ ꯃꯤ ꯊꯥꯔꯛꯄꯔꯣ ꯍꯥꯏꯕꯅꯤꯗꯥ
ꯎꯝ ꯌꯥꯔꯅꯤ ꯑꯩ ꯍꯣꯔꯦꯟꯩꯅ ꯇꯞꯅ ꯐꯥꯏꯅꯤ ꯒ꯭ꯌꯥꯟ ꯇꯥꯗꯅ
ꯑꯣ
ꯑꯆꯥꯄꯣꯠ ꯂꯩꯕꯤꯔꯛꯑꯣ ꯆꯥꯛ ꯌꯥꯝ ꯂꯥꯝꯈ꯭ꯔꯦ
ꯁꯦꯟ ꯅꯥꯏꯇ
ꯀꯩꯒꯤ ꯁꯦꯅ ꯍꯩꯇꯕꯅꯣ
ꯈꯪꯗꯦ ꯑꯗꯣ ꯑꯩꯒꯤ ꯏꯆꯦꯗꯣ
ꯍꯣꯏ
ꯋꯥꯜ ꯆ ꯂꯣꯏ ꯄꯥꯏꯈꯕ
ꯃꯥꯗꯤ ꯀꯩꯒꯤ ꯄꯥꯏꯔꯤꯕ
ꯈꯪꯗꯦ ꯑꯗꯨ ꯍ ꯅꯔꯥꯡꯁꯨ ꯑꯁ ꯁꯤꯅꯤ ꯄꯥꯏꯕ ꯆꯅꯤ ꯃ ꯂꯁꯨ ꯗꯦꯁ ꯆꯥꯝꯃ ꯉꯥꯒꯤ ꯂꯧꯔꯒ ꯂꯥꯛꯈ꯭ꯔꯣꯅꯦ
ꯆꯥꯃꯉꯥꯒꯤ ꯈꯛꯇ ꯅꯨꯄꯤꯗꯤ ꯆꯥꯃꯉꯥꯗꯤ ꯄꯥꯏꯅꯤꯉꯥꯏ ꯂꯩꯇꯦ ꯇꯕꯅꯤꯍꯦ ꯅꯪꯁꯨ
ꯆꯥꯎꯥꯃꯒ ꯆꯥꯃꯉ ꯑꯗꯨ ꯀꯔꯤꯔꯣ ꯆꯥꯝꯃꯉꯥꯗꯤ ꯁꯦꯟ ꯅꯠꯇ꯭ꯔꯕꯣ ꯑꯗꯣ
ꯆꯥꯝꯃꯉꯥꯗꯨ ꯁꯦꯅꯤ ꯑꯗꯨꯕꯨ ꯂꯩꯅꯤꯡꯉꯥꯏ ꯂꯩꯇ꯭ꯔꯤ ꯍꯦ ꯆꯥꯝꯃꯉꯥ ꯂꯩꯈ꯭ꯔꯕ ꯀꯥꯟꯗꯁꯤ
ꯑ
ꯅꯨꯄꯤꯗꯤ ꯇꯥꯡꯕꯅꯦ ꯅꯪ ꯈꯪꯗ꯭ꯔꯣ
ꯇꯥꯡꯅꯤꯀꯥ ꯍꯜꯗꯣꯔꯣꯟ
ꯑꯗꯨꯒꯨꯝꯕ ꯉꯥꯡꯕ ꯌꯥꯗꯦ ꯀꯔꯤꯅꯣ ꯃꯊꯟꯗ ꯑꯉꯥꯎꯕꯒꯨꯝꯅ ꯅꯣꯛꯏꯗꯣ
ꯏ ꯉꯥꯎꯔꯦ ꯉꯔꯝ ꯁꯤꯔꯦ
ꯏ ꯀꯥꯏꯇ ꯔꯣꯍꯥ ꯃꯤꯕ ꯃꯥꯥꯡꯅ
ꯃꯤ ꯃꯤ ꯀꯩꯁꯨ ꯂꯩꯒꯦꯅ ꯀꯅꯥꯁꯨ
ꯑꯗꯨ ꯇꯥꯔꯝꯒꯅꯤ
ꯁꯤꯁ ꯇꯥꯔꯁꯨ ꯀꯩꯗꯧꯅꯤ ꯃꯣꯏ ꯑꯩꯕꯨ ꯈꯪꯗꯕꯕꯨ ꯂꯅ
ꯈꯨꯟꯗ ꯆꯠꯅꯤꯡꯈ꯭ꯔꯕꯅ
ꯈꯪꯗꯦꯗ ꯅꯨꯄꯤꯅ ꯍꯣꯏ ꯂꯥꯛꯑꯣ ꯑꯗꯨꯝꯅꯤ ꯀꯧꯋꯦ
ꯀꯅꯥꯔꯣ ꯅꯨꯄꯤ
ꯑꯁꯂ ꯈꯪꯉꯗ ꯍꯥꯏ
ꯅ ꯍꯥꯏꯒꯅꯤꯔꯗ
ꯍꯣꯏ
ꯑꯗꯨ ꯈꯨꯟ ꯈ꯭ꯔꯤꯁꯃꯥꯁꯇꯥꯛ ꯂꯧꯧꯔꯦꯀꯣ
ꯑꯣ
ꯊꯥ ꯃꯉꯥ ꯈꯛꯇ ꯉꯥꯏꯔꯦ
ꯑꯣ
ꯅꯣꯏ ꯀꯣꯂꯦꯖ ꯑꯦꯛꯖꯥꯝ ꯀꯩꯗꯧꯉꯩ ꯊꯥꯗꯣꯏꯅꯣ
ꯈꯪꯉꯗ
ꯀ꯭ꯂꯥꯁ ꯅꯨꯡꯉꯥꯏꯕ꯭ꯔꯥ ꯑꯣꯖꯥꯁꯤꯡ ꯐꯖꯅ ꯂꯥꯏꯔꯤꯛ ꯇꯥꯛꯄ꯭ꯔꯥ
ꯍꯣꯏ ꯇꯥꯛꯕꯨꯗꯤ ꯇꯥꯛꯑꯦ ꯑꯗꯣ ꯐꯥꯔꯁ ꯀ꯭ꯂꯥꯁꯁꯤꯗꯤ ꯀꯩ ꯉꯥꯡꯉꯨꯔꯣ ꯈꯪ ꯀ꯭ꯔꯤ ꯆꯠ ꯇꯥꯗꯦ ꯎꯗꯦꯟꯒꯤ ꯈꯪꯅꯤ ꯈꯪꯉꯕ ꯑꯗꯨ ꯏꯁꯇꯨꯗꯦꯟ ꯈꯣꯏ ꯒꯤ ꯃꯈꯣꯟ ꯑꯃ ꯑꯗꯨꯒ ꯁ꯭ꯋꯥꯏꯒꯤ ꯃꯈꯣꯟꯗꯣ ꯊꯣꯛꯇꯕ ꯀꯨꯝꯅ ꯉꯥꯡꯕꯀꯣ ꯈꯖꯤꯛ ꯈꯖꯤꯛ ꯇꯥꯎꯕꯒꯨꯝ ꯇꯥꯗꯕꯒꯨꯝ ꯉꯥꯡꯕꯗꯣ ꯈꯪꯉꯤꯀꯣ
ꯍꯣꯏ ꯍꯣꯏ
ꯑꯗꯣ ꯁꯨꯃꯥꯏꯅ ꯉꯥꯡꯕ ꯑꯗꯨ ꯃꯥꯅ ꯉꯥꯡꯕ꯭ꯔꯁ ꯇꯥꯔꯗꯀꯣ ꯄꯨꯔꯥ ꯅꯨꯡꯇꯤꯒꯤ ꯇꯗꯥꯥꯏꯗ ꯆꯠꯄ
ꯑ
ꯑꯗꯨ ꯑ ꯈꯪꯉꯤꯀꯣ ꯈꯪꯉꯤꯀꯣ ꯑꯗꯨ ꯃꯥꯥꯏꯅ ꯑꯗꯨ ꯃꯥꯅ ꯍꯥꯏꯕꯀꯣ ꯑꯗꯨ ꯈꯪꯉꯤꯀꯣ ꯍꯥꯏꯕꯗꯨ ꯈꯛꯇ ꯑꯟꯗꯔꯁꯇꯦꯟ ꯇꯧꯕ ꯇꯧꯕꯗꯤ ꯑꯟꯗꯔꯁꯇꯦꯟ ꯇꯧꯗꯦ ꯈꯪꯗꯦ ꯕꯥ ꯍꯞꯇꯥꯗꯋꯥ
ꯑꯗꯣ ꯅꯅꯕꯁ ꯁꯤꯡ ꯂꯩꯈ꯭ꯔꯕ ꯒꯥꯁ ꯉꯁꯤ ꯐꯥꯔꯁ ꯗꯦ ꯆꯠꯂꯀꯥꯟꯗ
ꯍꯣꯏ ꯑꯗꯨ ꯇꯔꯥ ꯐꯥꯎꯗꯤ